ꯑꯩꯩ
ꯎꯝ
ꯑꯁꯇ꯭ꯔꯤꯌꯥꯔꯣ
ꯀꯔꯣꯝꯗ
ꯑꯁ
ꯑꯣ
ꯅꯨꯡꯉꯥꯏꯕ ꯂꯝꯅꯤꯅꯦ ꯑꯗꯨꯗꯤ
ꯎꯝ ꯒꯤꯜꯗꯣ
ꯑꯁ ꯑꯩ ꯁ꯭ꯋꯤꯖꯔꯂꯦꯟ ꯆꯠꯀꯦ ꯇꯧꯔꯒ ꯑꯗꯨꯝ ꯅꯪꯗ ꯂꯩꯔꯦ ꯊꯕꯛ ꯃꯌꯥꯝꯁꯤꯅ
ꯑꯩ ꯍꯟꯗꯛ ꯇꯥꯟꯅꯔꯝꯃꯦ
ꯎꯝ
ꯄꯣꯖꯦꯛꯇ ꯐꯪꯍꯧꯗꯦ
ꯃꯤ ꯌꯥꯝ ꯂꯩꯅꯦ ꯁꯣꯝ ꯆꯠꯅꯤꯡꯕꯗꯤ ꯀꯣꯏꯕ ꯆꯠꯄ ꯑꯣꯏꯅ ꯄ꯭ꯔꯣꯖꯦꯛꯇꯨꯒꯤ ꯅꯠꯇꯕꯤꯗ
ꯑꯁꯣꯝꯗ ꯂꯝꯕꯤꯗ
ꯎꯝ
ꯑꯗꯨꯅ ꯐꯩꯗ ꯍꯥꯏꯗꯤ ꯈꯔꯁꯨ ꯀꯣꯏꯍꯧ ꯀꯣꯏꯗ꯭ꯔꯗꯤ ꯀꯗꯥꯏꯗꯒꯤ ꯑꯩ ꯁꯤꯗ ꯀꯩꯅꯣ ꯑꯣꯏꯔ ꯊꯕꯛ ꯑꯃ ꯇꯧꯔ ꯁꯤ ꯁꯨꯝ ꯃꯅꯤꯄꯨꯔ ꯁꯨꯝ ꯂꯩꯗꯣ ꯁꯔꯨꯛꯄꯨꯗꯤ ꯑꯥꯎꯠꯁꯥꯏꯠ ꯏꯟꯗꯤꯌꯥꯗ ꯈꯔ ꯆꯠꯂꯧꯕꯅ ꯐꯩꯌꯦꯕ
ꯑꯗꯨꯅꯦ
ꯀꯣꯏꯕ ꯑꯣꯏꯅ ꯄꯩꯁꯥ ꯉꯥꯛ ꯅꯠꯇꯦꯅ
ꯎꯝ ꯅꯍꯥꯖꯨ ꯑꯣꯏꯔꯤ ꯏꯃꯥꯟꯅꯕ ꯀꯥꯡꯕꯨ ꯑꯃ ꯀꯩꯅꯣ ꯆꯠꯄꯒꯤ ꯃꯔꯨꯞ ꯇꯧꯁꯤ ꯀꯥꯟꯅ ꯍꯥꯏꯔꯝꯕꯅꯦ ꯑꯩ ꯑꯁ ꯑꯩ ꯑꯗꯨꯝ ꯆꯠꯂꯩꯔꯦ ꯇꯜꯂꯦꯗ ꯌꯥꯎꯕ ꯈꯣꯠꯄ ꯅꯣꯏ ꯆꯠꯂꯝꯗꯥꯏꯗ ꯑꯗꯨꯝ ꯍꯥꯏꯔꯛꯑꯣ ꯄꯩꯁꯥꯗꯣ ꯄꯨꯊꯣꯛꯀꯦ ꯀꯥꯗ ꯍꯥꯏꯈꯤꯕꯅꯦ ꯑꯩꯅ
ꯑꯗꯣ ꯌꯥꯕꯨꯗꯤ ꯌꯥꯕꯖꯥꯠꯅꯦ ꯑꯗꯨ ꯇꯧꯕꯁꯨ ꯑꯩ ꯁꯨꯝ ꯏꯃꯥꯟꯅꯕꯁꯤꯡꯒ ꯄꯨꯟꯅ ꯆꯠꯇꯣꯏꯅꯤꯅ ꯑꯗꯨꯅ ꯑꯃꯨꯛꯀꯣ ꯏꯇꯣꯟ ꯏꯇꯣꯟ ꯆꯠꯄꯗꯨꯗꯤ ꯅꯨꯡꯉꯥꯏꯕꯝ ꯈꯪꯗꯦꯅ
ꯌꯥꯏ ꯑꯗꯨꯁꯨ
ꯎꯝ
ꯑꯗꯨ ꯄꯨꯟꯅ ꯆꯠꯈ꯭ꯔꯗꯤ ꯅꯨꯡꯉꯥꯏꯅꯤ ꯑꯩꯈꯣꯏ ꯇꯤꯝ ꯑꯃ ꯆꯠꯈ꯭ꯔꯗꯤ
ꯑꯗꯨꯝ ꯆꯠꯂꯨꯕꯗꯣ ꯅꯨꯡꯗꯤ ꯅꯨꯡꯉꯥꯏꯕꯨ ꯃꯌꯥꯝꯒ ꯆꯠꯅꯤꯡꯉꯕꯅ ꯍꯦꯟꯅ ꯅꯨꯡꯉꯥꯏꯅꯤ
ꯎꯝ ꯍꯥꯏꯗꯤ ꯂꯥꯛ ꯑꯩꯈꯣꯏ ꯈꯔ ꯄꯨꯟꯕ꯭ꯔꯦ ꯅꯨꯡꯉꯥꯏꯗꯅ
ꯃꯣꯏ ꯆꯍꯤ ꯑ ꯊꯥꯝꯒꯤ ꯀꯩꯅꯣ ꯍꯨꯟꯅꯁꯤ ꯍꯥꯏꯕ ꯎꯝ ꯆꯍꯤ ꯈꯨꯗꯤꯡꯒꯤ ꯆꯠꯁꯦ ꯍꯥꯏꯕ ꯃꯣꯏ ꯍꯥꯏꯁꯦ ꯂꯥꯛꯃ ꯃꯈꯥꯏ ꯂꯥꯛꯃ ꯃꯈꯥꯏ ꯄꯨꯊꯣꯛꯅꯁꯤ ꯁꯤꯅ ꯊꯥ ꯑꯝꯒꯦ
ꯑꯩꯈꯣꯏ ꯌꯥꯎꯁꯪꯂꯁꯦ ꯑꯗꯨꯒ ꯆꯍꯤ ꯈꯨꯗꯤꯡꯒꯤ ꯂꯝ ꯃꯈꯜ ꯃꯈꯜ ꯆꯠꯅꯕꯀꯣ
ꯎꯝ ꯑꯗꯣ ꯆꯠꯄꯩꯗꯣ ꯁꯨꯃꯥꯏꯅ ꯇꯧꯁꯦꯅ ꯍꯥꯏꯌꯦ ꯅꯤꯌꯣꯝꯗꯣ ꯑꯩꯅ ꯄꯥꯝꯕ ꯅꯪꯅ ꯄꯥꯝꯕꯗꯨ ꯈꯦꯠꯅꯔꯛꯀꯅꯤꯗꯅ
ꯑꯥ
ꯒ꯭ꯂꯣꯞꯇꯨ ꯄꯨꯊꯣꯛꯑꯒ ꯎꯔ ꯎꯡꯉꯒ ꯇꯛ ꯇꯛ ꯄꫭꯏꯅ ꯇꯧꯔꯒ ꯑꯗ ꯇꯥꯕꯗꯣ
ꯎꯝ ꯑꯦꯅꯤ ꯑꯣꯏꯅꯤꯡꯕ ꯀꯟꯇꯤꯅꯦꯟ ꯑꯣꯏꯔꯁꯨ ꯑꯗꯨꯝ ꯆꯠꯄꯗ ꯑꯗꯨ ꯆꯠꯂꯝꯗꯥꯏꯗꯨꯗ ꯑꯃꯨꯛ ꯑꯋꯥꯠ ꯑꯄꯥꯗꯣ ꯍꯥꯞꯅ ꯇꯥꯔꯦꯅꯦ ꯄꯩꯁꯥꯗꯣ ꯀꯣꯟꯅꯇ꯭ꯔꯁꯨ
ꯌꯥꯅꯤꯀꯣ ꯑꯗꯨꯒꯤꯗꯤ ꯃꯤꯁꯦ ꯀꯌꯥꯃꯨꯛ ꯌꯥꯝꯃꯦ
ꯑꯁ ꯑꯩꯈꯣꯏ ꯇꯔꯨꯛꯃꯨꯛ ꯈꯛꯇꯅꯤꯗ ꯅꯪ ꯊꯥꯔꯒ ꯑꯩꯈꯣꯏ ꯃꯉꯥ ꯇꯧꯔꯝꯕꯗꯒꯤ ꯅꯪ ꯌꯥꯎꯔꯒꯗꯤ ꯑꯩꯈꯣꯏ ꯇꯔꯨꯛ ꯁꯨꯗꯣꯏꯅꯤ ꯃꯤ ꯌꯥꯝꯃꯜꯂꯁꯨ ꯑꯃꯨꯛ ꯀꯣꯛ ꯉꯥꯎꯅꯤ
ꯃꯤ ꯇꯔꯨꯛꯃꯨꯛꯁꯦ ꯁꯨꯝꯃꯩꯅ ꯍꯣꯇꯦꯜꯕ ꯕꯨꯛ ꯇꯧꯁꯤ꯭ꯔꯣ
ꯎꯝ
ꯃꯣꯏꯒꯤ ꯍꯣꯇꯦꯜꯁꯤꯡꯁꯤ ꯃꯤ ꯑꯃꯈꯛꯇꯪ ꯂꯥꯛꯑꯦ ꯍꯥꯏꯔꯒꯗꯤ ꯃꯤ ꯇꯔꯨꯛ ꯇꯔꯦꯠ ꯂꯥꯛꯑꯦ ꯍꯥꯏ
ꯎꯝ
ꯑꯩꯈꯣꯏ ꯃꯤ ꯃꯉꯥ ꯇꯔꯨꯛꯃꯨꯛ ꯂꯥꯛꯑꯅꯤ ꯀꯃꯥꯏꯅ ꯍꯥꯏꯗꯣꯛꯈꯣꯛꯈ꯭ꯔꯒꯀꫭ
ꯎꯝ
ꯈꯔ ꯀꯣꯏꯍꯧꯔꯁꯤ ꯀꯌꯥꯝ ꯀꯨꯏꯅꯣ ꯀꯣꯏꯏꯅꯤ ꯑꯍꯜ ꯑꯣꯏꯛꯇꯗꯤ ꯇꯟꯖꯜꯂꯛꯑꯅꯤ ꯑꯃꯨꯛ
ꯃꯥꯅꯤ ꯏꯁꯥꯅ ꯀꯣꯏꯅꯤꯡꯉꯁꯨ ꯀꯣꯏꯕ ꯉꯃꯔꫭꯏ ꯍꯛꯆꯥꯡꯁꯤꯅ
ꯑꯩꯈꯣꯏ ꯃꯅꯤꯄꯨꯔꯁꯦ ꯐꯣꯔꯁꯥꯒꯨꯝꯕ ꯑꯝꯇꯪ ꯌꯧꯔꯛꯑꯒ ꯅꯨꯡꯉꯥꯏꯒꯗ ꯑꯗꯨꯝ ꯄꯨꯁꯜꯂꯛ ꯌꯥꯔ ꯊꯧꯕꯨꯗꯤ ꯌꯥꯏ ꯑꯗꯣ ꯃꯣꯏ ꯀꯩꯅꯣꯗꯪ ꯅꯦꯝꯕꯗ ꯅꯨꯡꯉꯥꯏꯇꯕꯁꯦ
ꯎꯝ
ꯗ ꯀꯩꯅꯣ ꯇꯧꯕ ꯂꯩꯔꯦꯅꯦ ꯍꯥꯏꯗꯤ ꯆꯀꯥ ꯑꯋꯥꯡꯕ ꯅꯠꯇ꯭ꯔ ꯌꯥꯗꯅ ꯂꯩꯔꯦꯕ
ꯑꯣꯔꯣꯞ ꯑꯣꯔꯣꯞ ꯅꯠꯇ꯭ꯔꯗꯤ ꯌꯥꯗ꯭ꯔꯦꯕ
ꯌꯥꯗꯦꯅꯦ ꯒꯥꯔꯤꯁꯤ
ꯁꯦꯝꯐꯝ ꯍꯥꯏꯔ ꯂꯩꯇꯦ ꯋꯥꯏꯅꯦ ꯇꯥꯡꯕ ꯂꯩꯕꯁꯦ
ꯎꯝ
ꯁꯦꯝꯕꯝꯗ ꯆꯠꯂꯨꯔꯦ ꯍꯩꯇꯦ ꯑꯃꯨꯛ ꯍꯥꯏꯔꯀꯅꯤ
ꯑꯗꯨꯅꯦ ꯑꯗꯨꯝ ꯐꯣꯇꯣ ꯃꯌꯥꯝꯒꯤ ꯐꯣꯇꯣ ꯀꯥꯞꯅ ꯑꯣꯏꯌꯦꯕ
ꯁꯤꯗ ꯕꯤ ꯑꯦꯝ ꯗꯕ꯭ꯂꯤꯎꯨ ꯑꯃꯈꯛ ꯊꯧꯔꯝꯕꯗꯨꯕꯨ ꯀꯩꯅꯣ ꯇꯧꯔꯤꯗꯨꯅꯤ ꯑꯦ ꯂꯝꯐꯣꯒꯤꯅꯤ ꯈꯠ ꯊꯧꯔꯝꯕꯗꯨꯕꯨ ꯑꯗꯨꯁꯨ ꯑꯍꯣꯡꯕ ꯑꯃ ꯈꯪꯍꯧꯕ ꯅꯠꯇ꯭ꯔꯣ
ꯃꯥꯅꯤ ꯃꯥꯅꯤ
ꯌꯦꯂꯣ ꯃꯆꯨ ꯑꯃ ꯊꯧꯔꯝꯕꯗꯣ ꯃꯌꯥꯝꯁꯪ ꯐꯣꯇꯣ ꯀꯥꯞꯄꯗ ꯀꯥꯞꯄꯗ
ꯌꯥ
ꯅꯠꯇ꯭ꯔꯒꯥ ꯀꯥꯔ ꯃꯌꯥꯝꯗꯣ ꯀꯂꯦꯛꯁꯟ ꯇꯧꯔꯒ ꯒꯦꯔꯦꯖ ꯑꯃ ꯁꯥꯔꯒ ꯃꯌꯥꯝ ꯌꯦꯡꯅꯕ ꯊꯝꯃꯁꯤꯔꯣ ꯐꯣꯇꯣ ꯀꯥꯞꯅꯕ ꯃꯇ‌ꯦꯛ ꯃꯇ‌ꯦꯛ ꯊꫭꯍꯟꯕꯤ ꯂꯝ ꯈꯔ ꯆꯥꯎꯅ ꯂꯩꯁꯜꯂꯒ ꯂꯝꯕꯤ ꯎꯝ ꯃꯣꯏ ꯊꯧꯅꯤꯡꯉꯁꯨ ꯂꯝꯕꯤ ꯃꯇꯦꯛ ꯑꯃ ꯊꯝꯃꯒ ꯍꯥꯏꯇꯥꯔꯦꯅꯦ
ꯃꯅꯨꯡꯗ ꯑꫭꯏꯅ ꯊꯝꯃ‌ꯦꯗꯅ ꯃꯄꯥꯟ ꯄꯨꯊꯣꯛꯍꯟꯗꯕꯤꯗ
ꯎꯝ
ꯇꯤꯀꯦꯠ ꯀꯩ ꯀꯩꯁꯨꯝ ꯌꯥꯝ ꯀꯛꯑꫭꯏꯗꯧꯅꯤꯗ
ꯌꯥꯅꯤ ꯌꯥꯅꯤ ꯁꯤꯗꯥ ꯐꯖꯅ ꯊꯇꯧꯁꯟꯒꯤꯕ ꯍꯥꯟ
ꯑꯗꯣ ꯑꯗꯨ ꯇꯧꯔꯗꯤ ꯀꯩꯅꯣꯝ ꯇꯧꯁꯤꯅꯦ ꯈꯤꯇꯪ ꯀꯩꯅꯣ ꯀꯨꯝꯊꯕꯔꯣꯝꯗ ꯑꯁꯨꯝ ꯏꯝꯐꯥꯜ ꯃꯅꯨꯡꯗꯗꯤ ꯖꯒꯥꯗꯨ ꯆꯤꯟꯕꯅꯤꯅ ꯅꯨꯡꯉꯥꯏꯔꯣꯏ
ꯀ ꯖꯒꯥ ꯂꯩꯇꯦ ꯍꯥꯏꯗꯤ ꯏꯗꯤ ꯄꯖꯥꯎ ꯑꯣꯝ ꯈꯤꯇꯪꯁꯤ ꯂꯩꯔꯒ ꯂꯝꯕꯤ ꯂꯧꯁꯤꯜꯂꯒ ꯆꯥꯎꯅ
ꯎꯝ
ꯑꯗꯨꯒꯤ ꯃꯅꯨꯡꯗ
ꯌꯥꯔꯦ ꯑꯗꯨꯒ ꯑꯗꯨ ꯑꯗꯨꯝ ꯌꯦꯡꯍꯜꯂꯗꯤ ꯒꯥꯔꯤꯗꯣ ꯒꯦꯔꯦꯖ ꯑꯣꯏꯅ ꯊꯝꯕ ꯍꯥꯏꯇꯥꯔꯦꯅꯦ ꯃꯣꯏ ꯊꯧꯅꯤꯡ ꯊꯧꯅꯤꯡꯕ ꯊꯧꯍꯟꯕ ꯍꯥꯏꯇꯥꯔꯦ
ꯃꯌꯥꯝꯒꯤ ꯁꯨꯝ ꯁꯦꯕꯥꯒꯤ ꯋꯥꯅꯤꯗ ꯄꯩꯁꯥꯒꯤ ꯋꯥ ꯅꯠꯇꯦꯗ
ꯃꯌꯥꯝꯁꯤꯁꯨ ꯐꯪꯉꯟꯕꯩ ꯋꯥꯅꯤꯗ
ꯎꯝ ꯑꯩꯈꯣꯏ ꯁꯣꯟꯗ ꯒꯥꯔꯤꯗꯣ ꯁ꯭ꯋꯥꯏꯗ ꯇꯧꯔꯤꯁꯤꯗꯤ ꯃꯣꯏ ꯔꯦꯟ ꯇꯦꯟꯒ ꯇꯧꯔꯤꯗꯨꯗꯤ ꯀꯗꯥꯥꯏꯗꯒꯤ ꯃꯣꯏ ꯄꯩꯁꯥ ꯇꯥꯥꯟꯕꯅ‌ꯦꯃꯤ
ꯀꯃꯗ
ꯃꯣꯏꯒꯤ ꯇꯤꯀꯦꯠ ꯑꯆꯃꯟꯗꯣ ꯈꯤꯇꯪ ꯀꯛꯑꯒ ꯒꯥꯔꯤ ꯊꯧꯕꯩ ꯄꯩꯁꯥꯒ ꯂꯧꯔꯣꯏꯗꯕꯅꯤ ꯀꯩꯗꯧꯗꯣꯏꯅꯣ ꯀꯛꯑꯒ ꯊꯧꯗꯔꯗꯤ ꯄꯠꯁꯤꯜꯂꯛꯇꯣꯔꯦꯅꯦ
ꯃꯌꯥꯝꯗ ꯂꯧ ꯊꯧꯅꯗ꯭ꯔꯗꯤ ꯌꯥ ꯟꯔꯤ ꯌꯥꯕ
ꯑꯗꯨ ꯃꯣꯏ ꯈꯔ ꯈꯔ ꯉꯪ ꯃꯣꯏ ꯈꯔ ꯉꯥꯡꯊꯣꯛꯑ ꯊꯧꯍꯜꯂꯗꯤ ꯒꯥꯔꯤꯗꯣ ꯑꯩꯈꯣꯏ ꯒꯥꯔꯤ ꯃꯁꯤꯡ ꯀꯥꯎꯕ ꯀꯥꯎꯁꯜꯂꯛꯎꯝꯃꯅꯤ ꯅꯪꯁꯨ ꯑꯩꯁꯨ
ꯑꯩ ꯊ ꯀ ꯀ ꯑꯥ
ꯑꯩꯁꯨ ꯒꯥꯔꯤ ꯃꯁꯤꯡꯗꯨ ꯀꯌꯥꯅꫭ ꯅꯤꯡꯁꯤꯡꯕ ꯊꯣꯛꯇ꯭ꯦꯅꯦ ꯍꯧꯖꯤꯛꯁꯦ
ꯦꯒꯒꯥꯔꯤꯁꯨꯣꯒ ꯌꯦ ꯌꯥꯜꯂꯒ ꯊꯝꯕꯗ ꯏꯐꯨꯟ ꯀꯥꯕꯒ ꯍꯧꯔꯦꯒ ꯊꯧꯗꯕꯩ
ꯑꯁ ꯑꯩꯗꯤ ꯌꯥꯟꯕꯨ ꯌꯥꯟꯗ꯭ꯔꯦꯗ ꯒꯥꯔꯤꯗ ꯑꯗꯨꯝ ꯍꯥꯞꯄ ꯊꯝꯃꯝꯅꯤ ꯁꫭ ꯑꯥ ꯒꯤꯔꯦꯁꯇꯨ ꯈꯛ ꯁꯣ ꯂꫭꯜꯂꯒ ꯀꯩꯗꯧꯖꯧꯗꯣꯏꯅꯣꯅ ꯅꯠꯇꯔꯗꯗꯤ ꯁꯣ ꯊꯤꯅ ꯋꯥꯏꯅ
ꯒꯥꯔꯤ ꯒꯥꯔꯤ ꯃꯁꯥꯗꯨꯗꯀꫭ
ꯎꯝ ꯑꯗꯨꯝ ꯍꯥꯞꯄ ꯊꯝꯃꯣ ꯅꯣꯏꯗꯣ
ꯌꯥꯏꯌꯦ ꯒꯥꯔꯤꯗ ꯐꯠ ꯂꯥꯎ ꯆꯪꯉꯒ ꯑꯗꯨꯝ ꯂꯧꯅꯒꯅꯕ
ꯂꯧꯒꯦ ꯂꯧꯖꯔꯅꯤꯗ ꯂꯥꯛꯑꯒ ꯉꯝꯃꯗꯤ ꯃꯣꯏ ꯂꯧ ꯊꯤꯔꯣꯏꯗꯤ ꯃꯥꯡꯈ꯭ꯔꯗꯤ ꯀꯩꯗꯧꯅ
ꯀꯥꯏ ꯊꯤꯅꯤꯡ ꯉꯔꯣꯏꯗ
ꯌꯥꯝꯃꯟꯒ꯭ꯔꯦꯃꯦ
ꯎꯝ ꯑꯗꯒꯤ ꯑꯣꯏ ꯍꯣꯏ ꯚꯤ ꯑꯦꯝ ꯗꯕ꯭ꯂꯤꯎꯒꯤ ꯒꯥꯔꯤ ꯑꯩ ꯀꯂꯦꯛꯁꯟ ꯍꯥꯏꯐꯦꯠ ꯊꯝꯃꯤꯗꯅ
ꯎꯝ
ꯑꯗꯨꯗꯤ ꯃꯣꯏꯅꯁꯨ ꯑꯗꯨꯝ ꯈꯪꯉꯅꯤꯅ ꯒꯥꯏꯗꯤ ꯑꯗꯨꯝ ꯌꯥꯎꯋꯦ ꯑꯅꯧꯕ ꯃꯇꯛꯄꯦ
ꯎꯝ
ꯑꯗꯨꯥꯏꯅ ꯄꯤꯊꯣꯔꯛꯄꯅꯤꯅ ꯒꯥꯔꯤꯗꯨ ꯌꯥꯝꯁꯤꯟꯈꯤꯕ ꯍꯥꯏꯇꯥꯔꯦ ꯃꯣꯏꯗꯩꯁꯨ ꯑꯗꯨꯝ ꯂꯩꯔꯝꯅꯦꯅ ꯃꯣꯏꯅꯁꯨ ꯑꯗꯨꯝ ꯄꯤꯊꯣꯔꯛꯑꯦꯕ
ꯑꯩ ꯕꯤ ꯑꯦꯝ ꯗꯕ꯭ꯂꯤꯎꯒꯤ ꯀꯦ ꯋꯥꯟ ꯊꯥꯔꯇꯤ ꯋꯥꯟ ꯊꯤ ꯑ ꯋꯥꯟ ꯊꯥꯎꯖꯟ ꯊ꯭ꯔꯤꯟꯗ꯭ꯔꯦꯠꯇꯣ
ꯑꯧ
ꯑꯗꯣ ꯊꯧꯗꯤ ꯊꯧꯅꯤꯡꯕꯅꯦ ꯑꯗꯨ ꯊꯧꯔꯨꯕꯗ ꯇꯧꯗꯣꯏ ꯏꯔꯥꯡ ꯃꯌꯥꯝꯗꯣ ꯎꯔꯦꯅ
ꯊꯧꯗꯕꯤ ꯈꯥꯝꯃ ꯊꯝꯃꯤꯟ
ꯌꯥ ꯏ
ꯎꯝ
ꯅꯝꯕꯔ ꯄ꯭ꯂꯦꯠ ꯀꯩꯅꯣꯗꯣ ꯑꯩꯒꯤꯗꯤ ꯅꯝꯕꯔ ꯄ꯭ꯂꯦꯠꯇꯣ ꯁꯤ ꯇꯥꯟꯅꯒꯦ ꯇꯧꯕꯅꯦ
ꯑꯗꯨ ꯀꯩꯁꯨ ꯌꯥꯝ ꯆꯪꯉꯝꯃꯣꯏꯗ
ꯌꯥꯝꯕꯨꯗꯤ ꯄꯩꯁꯥꯕꯨꯗꯤ ꯀꯩꯅꯣ ꯅꯠꯇꯦꯕ ꯀꯩꯅꯣ ꯇꯧꯕ ꯍꯥꯏꯇꯥꯔꯦ ꯅꯝꯕꯔ ꯄ꯭ꯂꯦꯠ ꯌꯥꯝ ꯄꯥꯛ ꯂꯩꯇꯦꯕ
ꯎꯝ
ꯑꯗꯨ ꯂꯩꯇꯕꯅꯤꯅ ꯇꯥꯟꯅꯕ ꯃꯤꯅ ꯌꯥꯝꯃꯟꯕ ꯍꯥꯏꯇꯥꯔꯦꯀꯣ
ꯎꯝ
ꯃꯣꯏ ꯍꯟꯗꯛ ꯗꯨꯕꯥꯏꯔꯣꯝꯒꯤ ꯃꯤꯖꯤꯡꯖꯦ ꯃꯣꯏꯅ ꯄꯣꯠ ꯆꯦꯜꯂꯦ ꯁꯨꯝꯕꯗ ꯄꯩꯁꯥ ꯊꯥꯗꯕ
ꯎꯝ
ꯑꯃꯇ ꯂꯧꯒꯦ ꯇꯧꯕꯅꯦ
ꯎꯝ ꯅꯪꯒꯤ ꯁꯣꯐꯔꯗꯨꯗꯤ ꯀꯥꯏ ꯎꯈꯤꯗ ꯀꯨꯏꯔꯦꯅ ꯑꯗꯨꯁꯨ
ꯁꯨꯄꯔꯖꯨ ꯅꯣ ꯆꯣꯄꯔꯖ ꯅꯨꯡꯉꯥꯏꯗꯧ ꯃꯥꯜꯂꯦ ꯑꯩꯗꯤ ꯊꯧꯗ꯭ꯔꯤ ꯆꯣꯄꯔꯁ
ꯑꯩꯗꯤꯀꯣꯑ ꯃꯊꯥꯛꯇꯒ ꯄꯥꯏ
ꯅꯪꯒꯤꯗꯣ ꯀꯩ ꯀꯝꯄꯦꯅꯤꯅꯣ
ꯈꯪꯗꯦꯅꯦ ꯑꯩꯒꯤꯖꯦ ꯃꫭꯏ ꯃꯤꯂꯤꯇ꯭ꯔꯤꯒꯤ ꯑꯣꯏꯔꯦꯕꯀꯣ ꯃꯤꯂꯤꯇ꯭ꯔꯤꯒ ꯁꯤꯖꯤꯟꯅꯔꯝꯕ ꯑꯗꯨꯗ ꯃꯣꯏ ꯁꯤꯖꯤꯟꯅꯗ꯭ꯔꯦꯅ ꯑꯗꯨ ꯂꯧꯁꯤꯠꯂꯛꯄ
ꯑꯣ ꯀꯂꯦꯛꯁꯟ ꯑꯣꯏꯒꯦꯅ ꯎꯝ ꯑꯗꯨꯖꯨ ꯌꯥꯏ ꯑꯁ ꯑꯩꯈꯣꯏꯅ ꯁꯣꯝꯗ ꯒꯥꯔꯤꯗ ꯉꯥꯎ ꯂꯩꯔꯦ ꯃꯣꯏꯅ ꯁꯝ ꯃꯣꯏꯅ ꯑꯇꯣꯞꯄꯅ ꯈꯜꯂꯤꯖꯤꯅ ꯄꯩꯁꯥ ꯅꯨꯡꯁꯥ ꯇꯧꯂꯦ ꯑꯩꯈꯣꯏꯅ ꯑꯗꯨꯛ ꯀꯌꯥ ꯈꯟꯗ꯭ꯔꯦꯅ ꯒꯥꯔꯤ ꯑꯅꯧꯕ ꯊꯣꯛꯂꯛꯄꯖꯤꯅꯦ ꯑꯩꯈꯣꯏꯅ ꯊꯤꯔꯤꯖꯤꯅ
ꯎꯝ ꯂꯥꯁꯇ ꯇꯥꯟ ꯆꯥꯗ꯭ꯔꯗꯤ ꯏꯁꯩ ꯀꯝꯄꯦꯅꯤ ꯑꯃ ꯂꯤꯡꯈꯠꯂꯒ ꯏꯁꯥ ꯃꯄꯥꯝ ꯃꯄꯥ ꯃꯑꫭꯡ ꯁꯦꯝꯃꯛꯀꯗꯣꯏꯅꯤ ꯒꯥꯔꯤꯁꯤ
ꯑ
ꯌꯣꯟꯅꯕ ꯅꯠꯇꯕ
ꯀꯂꯦꯛꯁꯟꯒꯤ ꯀꯩꯅꯣ ꯇꯧꯅꯕ ꯃꯣꯗꯦꯜ ꯃꯌꯥꯝꯗ ꯌꯦꯡꯍꯟꯅꯕ
ꯎꯝ ꯃꯆꯥ ꯃꯆꯥ ꯂꯧꯁꯤꯜꯂꯒ ꯑꯗꯨꯃꯥꯏꯅ
ꯎꯝ ꯅꯠꯇ꯭ꯔ ꯂꯩꯁꯜꯂꯖꯤꯔꯣ ꯀꯝꯄꯦꯅꯤ ꯈꯔ ꯑꯇꯥꯡꯕ ꯑꯃ
ꯂꯧꯁꯜꯂ
ꯀꯩꯝꯇꯖꯨ